ꯍꯜꯂꯣ ꯍꯜꯂꯣ ꯇꯥꯕ꯭ꯔꯣ
ꯍꯜꯂꯣ
ꯇꯥꯕꯔꯣ ꯇꯥꯏꯌꯦ
ꯑꯁ ꯅꯪꯖꯤꯗꯤ ꯀꯔꯤꯅꯣ ꯍꯧꯖꯤꯛꯇ ꯇꯥꯏꯌꯦ
ꯀꯔꯤꯔ ꯑꯩ ꯉꯁꯥꯏꯅ ꯇꯥꯕ꯭ꯔꯣ ꯇꯥꯕ꯭ꯔꯣ ꯂꯥꯎꯔꯒ ꯍꯥꯏꯔꯛꯇꯦ
ꯄꯅꯣ ꯑꯩꯅ ꯀꯧꯕꯁꯨ ꯁꯨꯛꯈꯨꯝ ꯈꯨꯝꯗꯦ ꯍꯨꯖꯤꯛꯇꯤ ꯇꯥꯏꯌꯦ ꯑꯗꯣ ꯅꯥꯈꯣꯟꯗꯣ ꯈꯔ ꯇꯞꯄꯦ
ꯑꯗꯨ ꯑꯃ
ꯑꯩꯅꯛ ꯇꯥꯥꯗꯅ ꯀꯔꯤ ꯇꯧꯔꯤꯅꯣ ꯑ ꯍꯧꯖꯤꯛ ꯁꯦꯡꯗꯤ ꯁꯦꯡꯉꯦ ꯑꯗꯨꯔꯖꯨꯛ ꯇꯞꯄꯦ ꯈꯔ
ꯑꯥꯕ꯭ꯔꯣ ꯑꯩꯁꯨ ꯉꯜ ꯍꯦꯛ ꯄꯥꯏꯈꯠꯂꯛꯄꯗ ꯇꯥꯕ꯭ꯔꯣ ꯇꯥꯕ꯭ꯔꯣ ꯍꯥꯏꯔ ꯅꯪ ꯅꯈꯣꯟ ꯁꯨꯛꯇ ꯇꯥꯗꯦ ꯑꯃꯐꯥꯎ ꯀꯔꯤꯔ ꯑꯃꯗ ꯇꯧꯔꯒꯅ ꯐꯖꯅ ꯁꯦꯡꯉꯦ ꯑꯗꯨ ꯇꯧꯋꯦ ꯎꯝ ꯑꯗꯨꯒ ꯑꯃꯗ ꯇꯧꯕꯗꯅ ꯐꯖꯅ ꯁꯦꯡꯉꯦ ꯅꯪꯒꯤ ꯗꯤ ꯍꯥꯏ ꯑꯃꯅ ꯇꯧꯔꯒ ꯁꯦꯡꯗꯦ ꯍꯥꯏꯌꯦ ꯅꯪꯒꯤꯗꯤ ꯐꯖꯅ ꯑꯃꯨꯛ ꯁꯦꯡꯉꯦ ꯍꯧꯖꯤꯛ
ꯑꯁ ꯐꯔꯦ ꯑꯩꯒꯤ ꯁꯦꯡꯉꯗꯤ ꯑꯣ
ꯑꯩꯒꯤꯁꯨ ꯁꯦꯡꯂꯝꯒꯅꯤꯀꯣ ꯍꯨꯖꯤꯛꯇꯤ
ꯑꯛ ꯆꯥꯔꯕꯣ
ꯑꯁ ꯑꯩ ꯉꯁꯥꯏ ꯍꯥꯏꯔꯤꯗꯨꯅꯤ ꯆꯥꯛ ꯆꯥꯗ꯭ꯔꯦ ꯉꯁꯤꯗꯤ
ꯗꯣ ꯑꯣ ꯀꯥꯎꯋꯦꯍꯦ ꯅꯪ ꯌꯨꯝ ꯍꯕꯣ
ꯌꯨꯝ ꯍꯟꯗ꯭ꯔꯦꯠ
ꯌꯨꯝꯗ ꯂꯩꯔꯞ
ꯑꯧ ꯌꯨꯝꯗ ꯍꯜꯂꯑꯦ ꯍꯧꯖꯤꯛꯇꯤ
ꯅꯪ ꯑꯣ ꯀꯔꯤ ꯀꯔꯤ ꯆꯠ
ꯑꯩꯈꯣꯏꯗꯤ ꯆꯥꯛ ꯆꯥꯗ꯭ꯔꯦ ꯉꯁꯤ ꯉꯁꯤꯁꯦ ꯍꯩ ꯃꯍꯤꯒꯨꯝꯕ
ꯀꯔꯤ ꯀꯔꯤ ꯆꯥꯕ꯭ꯔꯣ
ꯍꯩ ꯃꯍꯤ ꯑꯃ ꯌꯥꯎꯔꯦ ꯍꯩ ꯃꯍꯤ ꯌꯥꯎꯔꯦ ꯀꯦꯛ ꯑꯅꯤ ꯌꯥꯎꯔꯦ
ꯍꯩ ꯃꯍꯤ ꯍꯥꯏꯁꯦ
ꯗꯤ
ꯀꯔꯤꯕꯥ
ꯑꯁ ꯂꯥꯟꯅ ꯂꯧꯒꯅꯨ ꯏꯆꯝ ꯆꯝꯕ ꯍꯩ ꯃꯍꯤꯅꯦ ꯑꯗꯨꯗꯩꯗꯤ
ꯀꯔꯤ ꯍꯥꯏꯕ
ꯐ꯭ꯔꯥꯏ ꯔꯥꯏꯁꯀꯨꯝꯕ ꯐ꯭ꯔꯥꯏ ꯔꯥꯏꯁ ꯀꯨꯝꯕ ꯆꯥꯔꯦ ꯑꯗꯨꯒ ꯀꯩ ꯀꯩꯩꯅꯣ ꯆꯤꯛꯀꯟ ꯆꯤꯂꯤ
ꯆꯤꯛꯀꯟ ꯆꯤꯂꯤꯒ ꯑꯗꯨꯗꯩꯗꯤ ꯎꯝ ꯀꯩꯅꯣ ꯑꯃ ꯑꯁ ꯍꯥꯏꯕ ꯍꯩꯇ꯭ꯔꯦ ꯑꯗꯨꯗꯤ ꯍꯥꯎꯕꯅꯦ ꯎꯝ ꯑꯁ ꯍꯥꯏꯗ꯭ꯔꯦ
ꯑꯁ
ꯇꯥꯡꯕꯅꯦ ꯑꯗꯨꯗꯤ ꯃꯃꯤꯡꯗꯣ ꯀꯥꯎꯈ꯭ꯔꯦ
ꯅꯣꯏꯅ ꯑꯍꯥꯎꯕ ꯆꯥꯔꯒ ꯂꯩꯔꯦꯅꯦ
ꯑꯗꯨꯗꯒꯤꯗꯤ ꯀꯩꯅꯣ ꯑꯃꯗꯣ ꯑꯁ ꯀꯥꯎꯈꯔꯦꯗ ꯀꯔꯤ ꯀꯔꯤꯔ ꯃꯃꯤꯡꯗꯣ
ꯇꯥ
ꯄꯨꯡ ꯌꯥꯝ ꯌꯥꯝꯕꯗꯤ ꯅꯠꯇꯦꯗ
ꯐꯔꯦꯅꯦ
ꯃꯊꯦꯜ ꯑꯍꯨꯝ ꯑꯅꯤ ꯑꯍꯨꯝ ꯃꯔꯤ ꯈꯛꯇ ꯑꯗꯨꯝ ꯇꯧꯋꯦꯗ ꯅꯣꯏꯗꯤ ꯀꯔꯤ ꯃꯊꯦꯜ ꯆꯥꯔꯦ ꯅꯪꯗꯤ ꯀꯔꯤ ꯃꯊ ꯊꯦꯜ ꯍꯣꯠꯅꯔꯒꯦ ꯑꯣ ꯅꯛ ꯅꯊꯟꯗ ꯂꯩꯔꯕ꯭ꯔꯣ
ꯍꯣꯏ
ꯑꯁ
ꯏꯊꯟꯗ ꯉꯥꯏꯔꯦ
ꯅꯪꯅ ꯅꯊꯟ ꯅꯊꯟꯗ ꯂꯩꯕ꯭ꯔꯕ ꯍꯧꯖꯤꯛ ꯑꯣ
ꯊꯟꯗ ꯍꯣꯏ ꯁꯨꯇꯤ ꯂꯩꯕꯒꯤ ꯌꯨꯝ ꯆꯠꯈ꯭ꯔꯦ
ꯑꯁ
ꯅꯨꯡꯉꯥꯏꯌꯦ ꯏꯊꯟꯇ ꯐ꯭ꯔꯤ ꯑꯣꯏꯅ
ꯅꯨꯡꯉꯥꯏꯔꯣꯏꯌꯦ ꯅꯪꯅ ꯍꯧꯖꯤꯛ ꯆꯖꯤꯛ ꯆꯥꯏꯌꯦ ꯍꯥꯏꯕꯗꯣ
ꯎꯝ
ꯍꯛꯆꯥꯡ ꯐꯔꯣꯏꯌꯦꯕ
ꯑꯦ ꯑꯗꯨ ꯑꯣꯏꯔꯁꯨ ꯍꯥꯎꯋꯦ ꯍꯥꯏꯕ
ꯎꯝ ꯏꯊꯟꯗ ꯏꯊꯟꯗ ꯂꯩꯔꯗꯤ ꯑꯗꯨꯝ ꯆꯥꯛ ꯊꯣꯡꯅꯤꯡꯉꯥꯏ ꯇꯟꯕꯒꯤ ꯑꯗꯨꯝ ꯆꯥꯕꯅꯦ ꯑꯩꯁꯨ ꯑꯗꯨꯝ ꯆꯥꯕꯅꯦ
ꯑꯗꯨꯅꯦ ꯍꯌꯦꯡ ꯍꯌꯦꯡꯁꯨ ꯍꯌꯦꯡꯁꯨ ꯆꯥꯛ ꯊꯣꯡꯕꯗ ꯅꯨꯡꯊꯤꯟꯒꯤꯁꯨ ꯊꯣꯡꯕꯤꯔꯅꯤ
ꯍꯣꯏ ꯄꯨꯂꯞ ꯄꯨꯂꯞ ꯊꯣꯡꯕꯗꯅꯦ
ꯄꯨꯂꯞ ꯄꯨꯜꯂꯞ ꯊꯣꯡꯗꯣꯏꯅꯦ ꯀꯅꯥꯅ ꯃꯤ ꯑꯃꯈꯛꯀꯤꯁꯤꯕꯨ ꯍꯟꯖꯤꯟ ꯍꯟꯖꯤꯟ ꯊꯣꯡꯉꯒ ꯂꯩꯒꯗ꯭ꯔꯣ
ꯑꯗꯨꯅꯦ ꯑꯩꯁꯨ ꯏꯊꯟꯇ ꯂꯩꯔꯤꯀꯥꯟꯗ ꯑꯌꯨꯛꯇꯗꯤ ꯑꯌꯨꯛ ꯇꯗꯤ ꯏꯪꯕ ꯆꯥꯅꯤꯡꯗꯕꯅꯤꯅ ꯑꯌꯨꯛꯇ ꯅꯨꯡꯗꯥꯡꯒꯤꯁꯨ ꯀꯥꯞꯄ ꯑꯦ ꯀꯨꯀꯔꯗ ꯀꯥꯝꯃꯅꯤ ꯑꯗꯨꯗꯩꯗꯤ ꯅꯨꯡꯗꯥꯡꯗ ꯍꯤꯟꯖꯥꯡ ꯑꯣꯏꯅ ꯑꯃꯨꯛ ꯁꯥꯍꯜꯂꯅꯤ ꯁꯤꯅꯤꯅꯦ
ꯑꯩꯁꯨ ꯑꯗꯨꯃꯥꯏꯅ ꯇꯧꯔꯅꯤ ꯍꯥꯏꯌꯦ
ꯄꯨꯟꯁꯤ ꯍꯥꯏꯕꯗꯣ
ꯢꯁ ꯢꯁ ꯢꯁ ꯢꯁ ꯅꯪ ꯃꯤ ꯑꯃ ꯃꯇꯝꯒꯤ ꯄꯨꯟꯁꯤꯒꯤ ꯃꯍꯥꯎꯁꯦ ꯈꯪꯈ꯭ꯔꯕ
ꯎꯝ ꯈꯪꯅꯕꯅꯦ ꯅꯍꯥꯟꯗꯒꯤ ꯑꯩ ꯏꯊꯟꯗ ꯍꯥꯟꯅ ꯎꯝ ꯑꯩ ꯔꯦꯟꯗ ꯍꯥꯟꯅ ꯂꯩꯕꯗ ꯏꯊꯟꯗ ꯍꯥꯟꯅ ꯂꯩꯕꯅꯦ ꯊꯥ ꯃꯔꯤ ꯃꯉꯥ ꯑꯗꯨꯝ ꯏꯊꯟꯇ ꯂꯩꯔꯛꯑꯦꯗ ꯍꯟꯗꯛ ꯆꯍꯤ ꯅꯍꯥ
ꯏꯁ
ꯑꯗꯨꯒꯤ ꯏꯆꯦꯒ ꯂꯩꯕꯅꯦ ꯍꯥꯟꯅꯗꯤ ꯑꯩ ꯏꯊꯟꯗ ꯂꯩꯕꯅꯦ
ꯑꯗꯨ ꯑꯣꯏꯔꯁꯨ ꯍꯥꯏꯔꯦꯅꯦ ꯅꯊꯟꯗ ꯂꯩꯕꯗꯨꯁꯨ ꯑꯗꯨ ꯍꯥꯏꯟꯗꯅ ꯄꯨꯟꯁꯤꯒꯤ ꯃꯍꯥꯎ ꯑꯃ ꯑꯁꯤ
ꯆꯥꯅꯤꯡꯕ ꯃꯇꯝꯗ ꯆꯥꯔꯦ ꯆꯥꯅꯤꯡꯗꯕ ꯃꯇꯝꯗ ꯆꯥꯗ꯭ꯔꯦ ꯏꯊꯟꯗ ꯂꯩꯕ ꯐ꯭ꯔꯤꯗꯝꯅꯦꯅꯦ ꯀꯔꯤꯅꯣ ꯎꯝ ꯆꯥꯅꯤꯡꯕ ꯃꯇꯝꯗ ꯆꯥꯔꯦ
ꯀꯣꯏꯕ ꯂꯥꯡꯕ ꯆꯠꯅꯤꯡꯉꯁꯨ ꯆꯠꯄ ꯍꯣꯏ
ꯑꯗꯨꯒ ꯍꯜꯂꯛꯑꯒ ꯆꯥꯅꯤꯡꯉꯁꯨ ꯁꯨ ꯇꯞꯅ ꯑꯃꯨꯛ ꯊꯣꯉꯒ ꯆꯥꯕ
ꯍꯣꯏ
ꯆꯥꯗꯦꯗ ꯑꯩꯗꯤ ꯍꯦꯟꯖꯥꯡ ꯍꯥꯎꯇꯔꯗꯤ ꯑꯗꯨꯝ ꯑꯦ ꯍꯩ ꯃꯍꯤ ꯈꯖꯤꯛꯇꯪ ꯊꯛꯄꯅꯤꯅ
ꯑꯦꯁ ꯍꯩꯒ ꯆꯥꯕ ꯃꯥꯜꯂꯦ ꯅꯪꯒꯤ ꯃꯈꯣꯟꯁꯤꯗꯤ
ꯃꯍꯤꯅꯦ ꯍꯩ ꯃꯍꯤꯅꯦ
ꯁꯤꯟꯕ꯭ꯔꯣ ꯅꯪ
ꯍꯩ ꯃꯍꯤ ꯑꯁ ꯁꯤꯟꯕ ꯅꯠꯇꯦꯗ ꯊꯨꯝ ꯊꯨꯝꯕꯅꯦ ꯊꯨꯝꯕ ꯊꯨꯝꯕ ꯅꯣꯛ ꯅꯤꯡꯉꯤꯗ ꯑꯩ
ꯑꯕꯤꯗꯤ ꯊꯨꯝ ꯅꯣꯛ ꯑꯣ ꯅꯣꯛ ꯑꯣ ꯅꯨꯡꯉꯥꯏ ꯅꯣꯛꯑꯒ ꯂꯩꯒꯗꯕꯅꯦ ꯄꯨꯟꯁꯤ ꯍꯥꯏꯁꯤꯗꯤ
ꯑꯁ ꯅꯣꯛꯑꯁꯨ ꯍꯟꯗꯛꯀꯤꯁꯤꯗꯤ ꯅꯧꯅ ꯑꯃꯨꯛ ꯅꯧꯅꯤꯡꯕ ꯈꯜꯂꯨ ꯈꯜꯂꯨ ꯔꯒ
ꯌꯥꯝ ꯐꯩꯌꯦ ꯑꯗꯨꯁꯨ
ꯍꯥꯥ ꯇꯥꯗ꯭ꯔꯦ ꯑꯃꯨꯛ ꯍꯟꯅ ꯍꯥꯏꯌꯣ ꯀꯩꯗꯧꯋꯦ ꯍꯥꯏꯕ
ꯍꯜꯂꯣ ꯀꯩꯗꯧꯔꯤꯅꯣ
ꯅꯪ ꯅꯪ ꯍꯧꯖꯤꯛ ꯍꯥꯏꯕꯗꯣ ꯑꯩꯗꯤ ꯍꯧꯖꯤꯛ ꯄꯨꯡ ꯀꯌꯥ ꯇꯥꯔꯒꯦ ꯄꯨꯡ ꯇꯔꯥ
ꯅꯣ
ꯑꯩꯗꯤ ꯏ ꯌꯥꯗ ꯌꯥꯏꯑꯦ ꯊꯦꯡꯉꯅꯤ ꯑꯩꯗꯤ ꯌꯦꯡꯉꯁꯤ
ꯇꯝꯗꯁꯨ ꯌꯥꯔꯕꯣ ꯑꯣ ꯄꯥꯔꯇꯤ ꯄꯨꯜꯂꯨꯔꯕꯅꯤꯅ ꯇꯨꯝ ꯇꯨꯝꯗ ꯁꯨ ꯑꯗꯨꯝ ꯂꯥꯡꯉꯒ ꯂꯩ ꯇꯥꯕ꯭ꯔꯥ ꯍꯜꯂꯣ